ꯍꯜꯂꯣ
ꯑ ꯍꯜꯂꯣ ꯅꯨꯡꯉꯥꯏꯔꯤꯕ꯭ꯔꯣ
ꯑꯧ ꯅꯨꯡꯉꯥꯏꯔꯦ ꯅꯪꯗꯤ
ꯑꯩꯁꯨ ꯑꯗꯨꯝ ꯅꯨꯡꯉꯥꯏꯉꯦ ꯀꯃꯥꯏ ꯀꯃꯥꯏ ꯇꯧꯔꯤꯒꯦ ꯍꯧꯖꯤꯛꯁꯦ
ꯍꯧꯖꯤꯛꯄꯨꯗꯤ ꯑꯗꯨꯝ ꯐꯝꯔ ꯂꯩꯌꯦ
ꯑꯣ ꯅ ꯍꯟ ꯑ ꯍꯧꯖꯤꯛꯀꯥꯟꯁꯦ ꯀꯥꯏꯗ ꯂꯩꯒꯦ ꯅꯍꯥꯟꯒꯩ ꯁꯨꯛꯎ ꯎꯗ꯭ꯔꯤꯅꯦ
ꯑꯩ ꯑꯩ ꯇꯝꯄꯥꯛꯇ ꯂꯩꯌꯦ ꯏꯝꯐꯥꯜꯗ
ꯆꯞ ꯃꯥꯟꯅꯩꯅꯦ ꯑꯗꯨꯗꯤ
ꯑ ꯑꯁꯤꯗ ꯂꯩꯕ ꯃꯤ ꯉꯥꯛꯇ ꯃꯠꯂꯦ ꯊꯦꯡꯅꯕꯗ
ꯊꯦꯡꯅꯕꯁꯨ ꯀꯨꯏꯗ꯭ꯔꯦꯅꯦ ꯊꯦꯡꯅꯗꯕꯁꯨ ꯀꯨꯏꯔꯦꯅꯦ
ꯍꯣꯏ ꯆꯠꯕꯨꯗꯤ ꯆꯥꯔꯦꯀꯣ ꯍꯩ ꯅꯨꯡꯉꯥꯏꯔꯤ ꯆꯥꯛꯕꯨꯗꯤ ꯆꯥꯔꯦꯀꯣ
ꯆꯛ ꯆꯥꯔꯦ ꯍꯣꯏ ꯅꯪꯗꯤ ꯆꯥꯗ꯭ꯔꯤꯕꯣ ꯍꯧꯖꯤꯛꯐꯥꯎ
ꯍꯣꯠ ꯆꯥꯔꯦ ꯑꯈꯣꯏꯖꯨ ꯆꯥꯔꯦ
ꯀꯩ ꯃꯊꯦꯜ ꯆꯥꯔꯕꯣ ꯅꯪꯗꯤ
ꯉꯁꯤꯗꯤ ꯑꯂꯨꯒ ꯗꯜ ꯆꯥꯏꯌꯦ
ꯑꯣ
ꯅꯣꯏꯗꯤ
ꯑꯩꯁꯦ ꯉꯁꯤ ꯎꯇꯦꯝꯒ ꯑꯂꯨꯒ ꯍꯋꯥꯏꯒ
ꯑꯣ ꯍꯥꯎꯅꯤ ꯍꯥꯎꯅꯤ
ꯍꯧꯖꯤꯛꯇꯤ ꯀꯩꯗꯧꯔꯤꯅꯣ
ꯀꯩꯝꯇ ꯇꯧꯗꯦ ꯊꯕꯛꯁꯨ ꯂꯩꯇꯕꯒꯤ ꯇꯧꯐꯝ ꯈꯪꯗꯅ
ꯑꯣ ꯑꯩꯈꯣꯏ ꯅꯍꯥꯟ ꯑꯩꯈꯣꯏ ꯄꯨꯟꯁꯦ ꯍꯥꯏꯕꯗꯣ
ꯑꯥ
ꯀꯤꯗꯧꯉꯩ ꯄꯨꯟꯗꯣꯏꯅꯣ
ꯅꯪ ꯅꯣꯏꯅ ꯑꯃꯥ ꯑꯗꯨꯝ ꯌꯥꯕ ꯅꯨꯃꯤꯠꯇ ꯑꯧ ꯇꯥꯏꯌꯦ ꯇꯥꯏꯌꯦ ꯇꯥꯗ꯭ꯔꯣ ꯍꯜꯂꯣ
ꯇꯥꯏ ꯑꯗꯣ
ꯑꯧ
ꯅꯪ ꯃꯊꯪ ꯃꯊꯪ ꯍꯞꯇꯥꯗꯤ ꯁꯪꯒꯗ꯭ꯔ ꯅꯪ
ꯍꯣꯏ ꯁꯪꯒꯅꯤ ꯍꯣꯏ ꯃꯊꯪ ꯍꯞꯇꯥ ꯍꯥꯏꯗꯤ ꯍꯣꯏꯗ ꯅꯣꯏꯟ꯭ꯠ
ꯃꯊꯪ ꯊꯥꯗ ꯃꯊꯪ ꯊꯥꯗ ꯑꯣꯏꯔꯦ ꯑꯦ ꯃꯊꯪ ꯃꯊꯪ ꯊꯥꯗꯤ ꯍꯌꯦꯡ ꯑꯣꯏꯌꯦꯅꯦ ꯅꯤꯆꯤꯅ ꯑꯔꯣꯏꯕ ꯊꯥꯎ ꯑꯣꯏꯕꯅꯦꯕ
ꯑꯗꯨꯝ ꯍꯥꯏꯔꯛꯑꯣ ꯅꯣꯏꯅ ꯑꯗꯨꯝ ꯌꯥꯅꯕ ꯅꯨꯃꯤꯠꯇ
ꯅꯨꯡꯃꯥꯏꯖꯤꯡ ꯃꯊꯪ ꯆꯠꯁꯤꯔꯥ ꯅꯨꯡꯃꯥꯏꯖꯤꯡꯗ ꯀꯣꯏꯕ ꯆꯠꯁꯤꯔꯥ ꯑꯗꯨꯗꯤ
ꯍꯣꯏ ꯌꯥꯏ ꯌꯥꯏ
ꯑ ꯀꯥꯏ ꯃꯤ ꯈꯪꯗꯦꯅꯦ ꯃꯤ ꯌꯥꯝꯕꯕꯨꯗꯤ ꯌꯥꯝꯔꯔꯣꯏ ꯅꯣꯏꯁ ꯑ ꯅꯣꯏꯔꯣꯝꯗꯗꯤ ꯃꯤ ꯀꯌꯥ ꯂꯩ ꯂꯩꯕ꯭ꯔꯥ ꯅꯪ‌ ꯅꯠ ꯇꯕ ꯀꯅꯥ ꯀꯅꯟ ꯆꯠꯇꯣ ꯃꯤ ꯑꯍꯨꯝ ꯃꯤ ꯑꯍꯨꯝꯅꯦ ꯑꯩ ꯊꯥꯏꯠꯇꯁꯨ ꯑꯗꯨꯗꯤ ꯃꯤ ꯃꯉꯥ ꯇꯔꯨꯛ ꯆꯠꯇꯧ ꯃꯥꯜꯂꯦꯅꯦ
ꯌꯥꯏꯔꯝꯗ ꯐꯅꯤ
ꯈꯔ ꯅꯛꯄꯗ ꯆꯠꯁꯤ ꯆꯩꯔꯥꯎ ꯆꯤꯡꯗ ꯑꯣꯏꯅ ꯆꯠꯁꯤꯔꯥ
ꯍꯣ ꯑꯗꯨꯁꯨ ꯌꯥꯏ ꯌꯥꯅꯤ ꯑꯗꯨꯗ ꯍꯣꯏ
ꯑꯩꯁ ꯑꯩ ꯆꯩꯔꯥꯎ ꯆꯤꯡꯗ ꯆꯠꯆꯗ꯭ꯔꯤꯕ ꯑꯗꯨꯒꯤ ꯆꯠꯅꯤꯡꯉꯦ
ꯂꯥꯛꯑꯣ ꯁꯣꯝꯗ ꯑꯩ ꯑꯍꯨꯝꯔꯛ ꯑꯍꯨꯝꯔꯛ ꯃꯔꯤꯔꯥ ꯁꯨꯔꯕꯅꯤ ꯆꯠꯄꯗꯣ
ꯆꯠꯅꯤꯡꯉꯝꯔꯣꯏꯅꯦ ꯆꯠꯃꯟꯕꯒꯤ ꯆꯠꯃꯟꯂꯁꯨ ꯇꯜꯂꯦꯕ
ꯑꯗꯨꯕꯨꯅꯦ ꯑꯗꯨ ꯑꯗꯨꯝ ꯏꯃꯥꯟꯅꯕꯤꯁꯤꯡꯅꯦ ꯆꯠꯀ ꯆꯠꯂꯗꯤ ꯑꯗꯨꯝ ꯅꯨꯡꯉꯥꯏꯌꯦꯗꯅ
ꯑꯩꯗꯤ ꯁꯨꯛꯆꯠ ꯆꯠꯂꯦ ꯀꯪꯂꯥꯗꯤ ꯄꯪꯆꯠ ꯆꯠꯂꯦ ꯑꯗꯣ꯫ ꯆꯩꯔꯥꯎ ꯆꯤꯡꯗꯤ ꯁꯨꯆꯠ ꯆꯠ ꯇꯔꯕ ꯑꯩꯗꯤ꯫
ꯑꯩꯁꯨ ꯀꯪꯂꯥ ꯗꯤ ꯑꯗꯨꯝ ꯆꯠꯂꯦ ꯁꯥꯏꯀꯥꯜ ꯊꯧꯅꯤꯉꯥꯏ꯫
ꯑꯩꯁ ꯁꯩꯀꯜ ꯁꯩꯀꯜꯁꯨ ꯊꯧꯕ ꯍꯩꯇꯦ ꯑꯩꯗꯤ꯫
ꯑꯗꯨꯝ ꯄꯪꯇꯝ ꯄꯪꯊꯧ ꯊꯧꯕꯗ꯫
ꯅꯍꯥꯟ ꯏꯆꯦꯒ ꯏꯆꯦꯒ ꯏꯅꯥꯎ ꯏꯅꯥꯎꯅꯨꯄꯤ ꯃꯌꯥꯝꯒ꯫ ꯑꯩꯒ ꯄꯥꯕꯨꯡꯗꯣ ꯄꯥꯕꯨꯡ ꯑꯩꯈꯣꯏ ꯆꯠꯄꯅꯦꯕ꯫ ꯑꯩꯗꯤ ꯁꯥꯏꯀꯥꯟ ꯊꯧꯕꯁꯨ ꯍꯩ ꯗꯦꯕ ꯏꯆꯦꯗꯤ ꯀꯕꯛ ꯀꯕꯛ ꯑꯗꯨꯝ ꯍꯩꯕ꯫ ꯊꯧꯕꯗꯤ ꯌꯥꯝꯃꯤ ꯑꯇꯩꯒꯨꯝꯅ ꯐꯖꯅꯗꯤ ꯊꯧꯕ ꯍꯩꯇꯕ꯫ ꯃ ꯇꯨꯕꯗꯣ ꯂꯣꯏꯔꯦ ꯅꯥꯂ ꯇꯨ
ꯑꯩ ꯅꯣꯛꯅꯤꯡꯉꯦ ꯃꯤ ꯃꯃꯥꯡ ꯃꯤ ꯃꯃꯥꯡꯗꯀꯣ꯫
ꯍꯣꯏ ꯃꯤ ꯃꯃꯥꯡꯗ ꯃꯥꯒꯤ ꯈꯨꯠꯇꯨꯗꯣ꯫
ꯇꯣ꯫
ꯆꯣꯡꯔꯒ ꯇꯨꯕ ꯀꯃꯥꯏ ꯑꯃ ꯂꯩꯗꯥꯏꯅꯦ꯫ ꯕ꯭ꯔꯦꯛ ꯐꯥꯕ ꯉꯝꯗꯕꯒꯤ ꯏꯁꯄꯤꯠ ꯀꯥꯟꯉꯝꯕꯒꯤꯗꯣ ꯃꯥꯗꯣ꯫ ꯅꯂꯥꯗ ꯑꯁ ꯅꯣꯛꯅꯤꯡ ꯈꯔꯥ ꯖꯠꯅꯤ꯫ ꯑ ꯃꯥꯒꯤ ꯃꯈꯣꯡ ꯑꯁ ꯃꯤ ꯑꯁ ꯑꯗꯨꯝ ꯅꯣꯛ ꯅꯣꯛꯄ ꯈꯪꯔꯤꯉꯥꯏ ꯃꯤ ꯌꯦꯡꯕ꯭ꯔꯥ ꯌꯦꯡꯅꯕ꯭ꯔꯥ ꯈꯪꯍꯧꯗ꯭ꯔꯦ꯫
ꯄꯥꯕꯨꯡꯁꯨ ꯐꯖꯅ ꯅꯣꯛꯈ꯭ꯔꯕꯅꯦ ꯍꯣꯏ ꯃꯥꯁꯨ ꯑꯁ꯫ ꯇꯠꯄ ꯀ ꯌꯥꯗꯔꯦ ꯈꯣꯡꯅꯥꯏꯌꯦ ꯍꯥꯏꯔꯦ ꯃꯥ꯫
ꯅꯍꯥꯟ ꯑꯩ ꯈꯤꯇꯪ ꯑꯉꯥꯡ ꯑꯣꯏꯔꯤꯀꯥꯟꯗ ꯅꯣꯡꯃ ꯅꯣꯡ ꯆꯨꯏꯕꯀꯣ꯫
ꯑꯥ꯫
ꯑꯆꯥꯄꯣꯠ ꯂꯧꯒꯦꯅ ꯗꯨꯀꯥꯟꯗ ꯆꯠꯄ ꯑꯗꯨ ꯗꯨꯀꯥꯟꯁꯦ ꯕꯖꯥꯔ ꯃꯅꯥꯛꯇꯅꯦ ꯃꯤ ꯌꯥꯝꯃꯦꯕꯀꯣ꯫
ꯑꯥ꯫
ꯑꯩꯅ ꯇꯨꯕ ꯃꯐꯝꯗ ꯍꯣꯇꯦꯜꯅꯤꯕ ꯆꯥ ꯍꯣꯇꯦꯜ ꯃꯤ ꯑꯍꯟꯁꯤꯡ ꯌꯥꯝ ꯐꯝꯃꯦꯕ ꯑꯩ ꯑꯗꯨ ꯍꯦꯛꯇ ꯊꯣꯡ ꯌꯧꯔꯒ ꯇꯨꯕꯅꯤꯗ꯫ ꯏꯀꯥꯏꯕꯗꯨ ꯃꯤ ꯃꯃꯥꯡꯗ ꯃꯣꯏꯁꯨ ꯐꯖꯅ ꯅꯣꯛꯄꯤꯌꯦ ꯑꯥꯎ ꯑꯩ ꯇꯨꯕ꯫
ꯑꯣ ꯅꯟꯃꯟꯕꯒꯤ ꯇꯨꯕ꯭ꯔꯕ꯫
ꯅꯟꯃꯟꯕꯒꯤ ꯍꯣꯏ ꯅꯣꯡ ꯅꯣꯡ ꯇꯥꯕꯒꯤꯀꯣ ꯑꯥ꯫
ꯅꯣꯡ ꯅꯣꯡ ꯇꯥꯕꯒꯤ ꯂꯩꯕꯥꯛꯇꯣ ꯅꯥꯟꯃꯟꯕꯒꯤꯔꯕ꯫
ꯑꯥ ꯍꯣꯏ ꯏꯀꯥꯏꯕꯗꯨ꯫
ꯏꯀꯥꯏꯔꯨꯅꯨ꯫
ꯏꯅꯥꯎꯅꯨꯄꯤ ꯏꯅꯥꯎꯅꯨꯄꯤꯁꯨ ꯃꯉꯥꯏꯔꯅꯦ ꯑꯗꯨ ꯇꯨꯕꯗꯣ꯫
ꯃꯥꯗꯤ ꯀꯪꯂꯥ ꯀꯪꯂꯥꯗ ꯍꯦꯂꯤꯀꯣꯞꯇꯔ ꯇꯥꯕ ꯃꯐꯝ ꯂꯩꯗꯅ꯫ ꯍꯥꯟꯅꯒꯤ ꯀꯩꯅꯣ ꯑꯃ ꯍꯩꯔꯒ ꯊꯝꯕꯗꯣ꯫ ꯑꯗꯨꯗꯅꯤ ꯑꯗꯨꯗ ꯅꯨꯄꯥ ꯅꯨꯄꯥ ꯑꯅꯤꯗꯣ꯫ ꯑꯣ ꯁꯦꯜꯐꯤ ꯃꯥ ꯃꯣꯏ ꯑꯅꯤꯗ ꯃꯤ ꯑꯃꯗ ꯐꯣꯇꯣ ꯀꯥꯔꯒ ꯑꯗꯨꯝ ꯂꯩꯕꯗꯣ꯫ ꯄꯣꯇꯣ ꯀꯥꯞꯄꯒ ꯂꯩꯕ ꯃꯃꯥꯡꯗꯅꯦ ꯃꯥꯅ ꯇꯨꯁꯤꯟꯜꯂꯤꯗꯨ꯫ ꯃꯤꯅ ꯄꯨꯠꯇꯣ ꯀꯥꯔꯄꯣꯁ ꯐꯖꯅ ꯇꯧꯔꯤꯒꯦ ꯃꯃꯥꯡꯗ
ꯀꯅꯥ ꯀ
ꯃꯤ ꯐꯖꯅ ꯐꯣꯇꯣ ꯂꯧꯔꯤꯉꯩꯃ ꯃꯣꯏ ꯑꯅꯤꯒꯤ ꯃꯃꯥꯡꯗꯅꯤ ꯍꯦꯛ ꯇꯨꯁꯤꯜ ꯂꯤꯗꯨ ꯃꯥ꯫
ꯑꯗꯨꯁꯨ ꯈꯪꯅꯗꯕ ꯃꯤ ꯑꯇꯩ ꯀꯣꯏꯕ ꯂꯥꯛꯑꯒ ꯐꯣꯇꯣ ꯅꯝꯕ ꯃꯃꯥꯡꯗꯅꯦ ꯃꯥꯅ ꯍꯦꯛꯇ ꯇꯧꯁꯤꯜꯂꯤꯗꯨ꯫
ꯑꯩꯗꯤ ꯊꯧꯕ ꯍꯩꯗꯕꯅꯤꯅ ꯏꯕꯨꯡ ꯑꯃꯅ ꯏꯜꯂꯦ ꯑꯩꯕꯨꯗꯤ ꯏꯜꯂꯁꯨ ꯊꯧꯕ ꯍꯩꯔꯦꯕ
ꯑꯥ
ꯂꯦꯐ ꯎ ꯎ ꯑꯣꯏꯗ ꯌꯦꯠꯇ ꯂꯩꯔꯣ ꯃꯥꯅ ꯍꯥꯏꯕꯗꯣ ꯑꯗꯨ ꯑꯣꯏꯔꯁꯨ ꯑꯩꯅ ꯆꯇꯤꯌꯦ ꯃꯠ ꯑꯣꯏꯗ ꯂꯩꯌꯣ ꯑꯣꯏꯗ ꯂꯩꯔꯁꯨ ꯆꯥꯠꯇꯤ ꯑꯃ ꯒꯦꯠꯇ ꯑꯣꯏꯅ ꯆꯠꯂꯦꯕ ꯃꯁꯛꯇꯨ ꯇꯧꯋꯦꯕ
ꯑꯍꯥꯝꯕꯗꯗꯤꯀꯣ ꯑꯗꯨꯃꯥꯏꯅ ꯇꯧꯕꯅꯦꯕ ꯈꯣꯏꯖꯤꯛ ꯌꯥꯝ ꯇꯨꯕꯅꯤ ꯑꯍꯥꯟꯕ ꯊꯧꯕ ꯀꯥꯟꯗ
ꯑꯩ ꯇꯨꯕꯤꯗꯕꯒꯤꯔꯥ ꯈꯪꯗꯦ ꯁꯨꯛꯍꯩ ꯍꯩꯇ꯭ꯔꯤꯁꯦ ꯀꯣ ꯐꯖꯅꯁꯨ ꯊꯧꯗꯕꯅꯤ ꯑꯉꯥꯡ ꯑꯣꯏꯔꯤꯉꯩ ꯀꯥꯟꯗꯁꯨ ꯊꯧꯗꯕꯅꯤꯅ
ꯀꯤꯗꯅꯀꯣ ꯑꯗꯨꯝ ꯏꯁꯥꯅ ꯄꯪꯊꯧꯗ ꯊꯧꯔꯗꯤ ꯑꯗꯨꯝ ꯍꯥꯏꯔꯤꯅꯦꯕ
ꯑ ꯑꯗꯨꯗꯤ ꯅꯣꯡꯃ ꯑꯃꯨꯛ ꯁꯥꯏꯀꯜ ꯊꯧꯔꯒ ꯇꯨꯔꯨꯁꯤꯔꯥ
ꯑꯦ ꯇꯨꯅꯤꯡꯗꯔꯖꯨ ꯇꯨꯕꯀꯣ
ꯁꯣꯛꯔꯒ ꯍꯜꯂꯛꯇ ꯇꯥꯔꯅꯤ ꯑꯦ ꯆꯨꯝꯅ ꯁꯨꯝ ꯂꯩꯔꯝꯕꯅꯤꯗ
ꯑꯣ ꯀꯣꯂꯦꯖꯀꯨꯝꯕ ꯆꯠꯄ꯭ꯔꯥ
ꯑꯥ ꯍꯧꯖꯤꯛꯗꯤ ꯀꯅꯥ ꯀꯅꯥ ꯂꯩꯒꯦ ꯅꯊꯟ
ꯍꯧꯖꯤꯛ ꯏꯊꯟꯗ ꯂꯩꯌꯦ ꯑ ꯅꯪꯗꯤ
ꯑꯩ ꯗꯥꯗꯥ ꯑꯩꯈꯣꯏ ꯗꯥꯗꯥꯒ ꯂꯩꯩꯌꯦ ꯑꯗꯣ ꯍꯧꯖꯤꯛꯗꯤ ꯑꯩ ꯃꯄꯥꯟꯗ ꯑꯗꯨꯝ ꯐꯝꯕꯅꯤ
ꯅꯣꯏ ꯃꯅꯥꯛꯇ ꯍꯩ ꯍꯩ ꯌꯥꯝ ꯍꯧꯕꯗꯣ ꯂꯣꯏꯁꯤꯟꯒꯔꯕ ꯍꯩꯅꯧꯈꯩꯗꯣ
ꯍꯩ ꯂꯝꯕꯤꯗꯗꯤ ꯌꯥꯝ ꯂꯩꯔꯦꯗ ꯑꯗꯨ ꯑꯩꯈꯣꯏꯗꯤ ꯍꯦꯛꯄ ꯌꯥꯗꯅ ꯃꯤ ꯑꯣꯏꯕꯅꯤꯅ
ꯍꯨꯝ ꯃꯤ ꯑꯣꯏꯕꯒꯤ ꯍꯦꯛꯄ ꯌꯥꯗ꯭ꯔꯕ
ꯃꯤꯒꯤꯅꯤꯅꯀꯣ ꯑꯩꯈꯣꯏꯒꯤ ꯅꯠꯇꯕꯅꯤꯅ
ꯑꯩꯈꯣꯏꯗꯁꯨ ꯈꯔ ꯈꯔꯗꯤ ꯄꯥꯜꯂꯦꯕ ꯑꯗꯣ ꯂꯣꯠꯂ ꯂꯣꯠꯂ ꯆꯥꯕꯅꯤ ꯑꯩꯈꯣꯏꯁꯨ ꯃꯄꯨ ꯃꯄꯨ ꯍꯣꯏꯒꯤꯗꯤ ꯄꯥꯝꯕꯤꯗꯤ ꯃꯌꯥꯝ ꯂꯩꯌꯦꯕ
ꯑꯣ
ꯇꯥꯕ ꯉꯥꯏꯕ ꯅꯠꯇ꯭ꯔꯒ ꯑꯩꯈꯣꯏꯅ ꯎꯝ ꯀꯦꯃꯦꯔꯥ ꯄꯥꯜꯂꯤꯕ ꯑꯩꯈꯣꯏ ꯌꯨꯝꯗꯣ
ꯂꯣꯠꯂꯨꯅꯨ ꯍꯦꯛꯌꯣ ꯑꯗꯨꯒ ꯆꯥꯑꯣ
ꯑꯣ ꯑꯗꯨꯁꯨ ꯆꯥꯏ
ꯎꯝ
ꯃꯣꯏ ꯄꯥꯝꯕꯤꯗꯣ ꯑꯩꯈꯣꯏ ꯃꯃꯥꯡꯒꯤꯗꯣ ꯃꯣꯏ ꯑ ꯃꯣꯏꯗꯤ ꯃꯅꯤꯡ ꯁꯥꯏꯗꯠꯇ ꯂꯩꯕꯅꯦꯕ ꯃꯣꯏ ꯌꯨꯝꯕꯨ ꯍꯣꯏꯗꯣ ꯌꯨꯝꯕꯨꯍꯣꯏꯗꯣ ꯃꯅꯤꯡ ꯁꯥꯏꯠꯇ ꯂꯩꯔꯦ ꯑꯗꯨꯝ ꯎꯝ ꯑꯩꯈꯣꯏꯅ ꯂꯩꯕ ꯃꯃꯥꯡ ꯁꯥꯏꯠꯇ ꯒꯦꯠ ꯃꯃꯥꯡꯗ ꯑꯩꯈꯣꯏꯅ ꯂꯩꯕꯅꯦꯕ ꯑꯗꯨꯗ ꯑꯗꯨꯝ ꯂꯥꯛꯄ ꯑꯣꯏ ꯑꯣꯏꯗꯗꯤ ꯀꯦꯃꯦꯔꯥ ꯊꯦꯠꯇꯦꯕ ꯑꯣꯏꯗꯗꯤ ꯀꯦꯃꯦꯔꯥ ꯎꯑꯦꯕ ꯌꯦꯠꯇꯗꯤ ꯋꯥꯁꯔꯨꯝ ꯃꯅꯥꯛꯇ ꯂꯩꯕꯅꯤꯅ ꯎꯗ꯭ꯔꯦꯕ ꯑꯗꯨꯗ ꯑꯣꯏꯅ ꯂꯣꯠꯂ ꯂꯣꯠꯂ ꯆꯥꯕ ꯑꯗꯨ ꯑꯣꯏꯔꯁꯨ ꯈꯪꯉꯤꯗ ꯃꯣꯏ ꯃꯄꯨ ꯍꯣꯏꯅ ꯑꯗꯨꯝ ꯃꯄꯨꯅ ꯃꯞ ꯄꯨꯨꯅ ꯀꯩ ꯍꯥꯏ ꯈꯪꯕ꯭ꯔꯥ
ꯀꯩꯍꯥꯏꯔꯛ
ꯑꯦꯛ ꯑꯩꯈꯣꯏꯅ ꯊꯥꯕ ꯅꯣꯏꯅ ꯃꯍꯥꯎ ꯈꯪꯕꯌꯦ
ꯗꯤꯍꯦꯟꯃꯜꯂꯦꯍꯦ ꯆꯥꯑꯣꯆꯥꯑꯣ ꯃꯨꯟꯂꯒ ꯆꯥꯎ ꯍꯥꯏꯕ ꯌꯥꯕꯅꯤꯅꯦ
ꯍꯥꯏꯗꯤ ꯑꯩꯈꯣꯏꯅ ꯊꯥꯕ ꯅꯣꯏꯅ ꯃꯍꯥꯎ ꯈꯪꯕ ꯍꯥꯏ ꯂꯣꯏꯔꯦ
ꯋꯥꯍꯩꯁꯤꯗꯤꯗꯤ ꯐꯖꯔꯦꯍꯦ
ꯌꯥꯝ ꯈꯟꯕꯤꯗ꯭ꯔꯦꯗ ꯑ ꯃꯣꯏ ꯃꯣꯏ ꯍꯩꯅꯧꯗꯣ ꯃꯣꯏ ꯍꯩꯅꯧꯗꯣ ꯌꯥꯝ ꯆꯥꯎꯋꯦꯕ ꯑꯁ ꯈꯨꯆꯥꯎꯑꯃ ꯑꯗꯨꯁꯨ ꯈꯨꯍꯥꯎ ꯑꯃ
ꯄꯤꯅꯤꯡꯗꯕꯒꯤ ꯍꯦꯟꯅ ꯍꯥꯎꯔꯝꯅꯦ
ꯑꯗꯨꯒꯤꯔ ꯑꯗꯨ
ꯍꯩꯅꯧꯁꯤꯡꯁꯦ ꯂꯩ ꯂꯩ ꯂꯩꯗꯕꯒꯤ ꯆꯥꯅꯤꯡꯕ ꯋꯥꯅꯦꯕꯀꯣ ꯂꯩꯔꯗꯤ ꯌꯥꯝ ꯆꯥꯅꯤꯡꯕꯁꯨ ꯅꯠꯇꯦꯕ
ꯑꯁ ꯈꯨꯟꯗꯗꯤ ꯅꯍꯥꯟ ꯐꯖꯅ ꯂꯦꯟ ꯇꯥꯕꯗꯣ ꯑꯗꯨꯗ ꯃꯥꯒꯤ ꯃꯄꯥꯟ ꯁꯒꯠꯂꯛꯄꯗ ꯉꯥꯏꯔꯦꯕ
ꯑꯣꯥ
ꯑꯗꯨ ꯑꯗꯨꯅꯦ ꯍꯦꯛꯍꯦꯛꯃꯤ ꯍꯦꯛꯃꯤꯌꯥꯝ ꯀꯩ ꯀꯩꯅꯣ ꯀꯩ ꯍꯥꯏꯗꯣꯏꯅꯣ ꯍꯩ ꯄꯥꯟꯕ ꯃꯇꯝ ꯑꯣꯏꯕꯅꯤꯅ ꯅꯍꯥꯟ ꯂꯦꯟ ꯇꯥꯕꯗꯣ ꯆꯤꯡꯅꯥ ꯑꯗꯨꯗ ꯂꯣꯏ ꯀꯦꯟꯈ꯭ꯔꯕ
ꯑꯌꯥ ꯄꯥꯃꯨꯏꯗꯀꯣ
ꯂꯤꯆꯤ ꯃꯌꯥꯝꯁꯨ ꯂꯣꯏ ꯀꯦꯟꯈ꯭ꯔꯦ ꯂꯤꯆꯤ ꯁꯤꯁꯨ ꯆꯥꯕ ꯐꯪꯗ꯭ꯔꯦ ꯍꯩꯅꯧꯁꯨ ꯆꯥꯕ ꯐꯪꯗ꯭ꯔꯦ ꯍꯩꯈꯥꯁꯨ ꯆꯥꯕ ꯐꯪꯗ꯭ꯔꯦ ꯂꯩꯔ ꯆꯥꯌꯦꯆꯥꯅꯤꯡꯉꯥꯗꯤ
ꯎꯄꯥꯏ ꯂꯩꯇꯦ ꯍꯣꯏ ꯃꯔꯛꯇꯗꯤ ꯆꯥ ꯍꯩꯒꯨꯝꯕ ꯑꯩꯈꯣꯏꯅ ꯄꯥꯝꯕꯋꯥꯅꯤ ꯃꯨꯟꯗꯕ ꯍꯥꯏꯗꯤ ꯌꯥꯝ ꯆꯥꯕꯍꯦꯟꯃꯜꯂꯗꯤ ꯅꯥꯁꯨ ꯅꯥꯒꯅꯦꯕꯀꯣ
ꯎꯝ ꯑꯁ ꯑꯩꯑꯉꯥꯡ ꯑꯣꯏꯔꯤꯉꯩꯗ ꯆꯃꯟꯕꯒꯤ ꯍꯧꯖꯤꯛꯐꯧ ꯌꯥꯗ꯭ꯔꯤ ꯏꯃꯥꯅ ꯁꯥꯎꯔꯁꯨ ꯑꯩ ꯆꯥꯕ ꯎꯔꯗꯤ ꯏꯃꯥꯅ ꯁꯥꯎꯋꯦꯕ ꯗꯨꯒꯤꯑꯩ ꯏꯃꯥ ꯎꯗ꯭ꯔꯤꯉꯩꯗ ꯑꯩꯅ ꯂꯣꯠꯂ ꯂꯣꯠꯂ ꯆꯥꯕ ꯑꯗꯨꯒꯤ ꯑꯁ ꯑꯗꯨꯒꯤ ꯃꯍꯩ ꯍꯧꯖꯤꯛꯇꯤ ꯌꯥꯗ꯭ꯔꯦ
ꯎꯝ
ꯍꯦꯛ ꯍꯧꯒꯠꯂꯛꯄꯗ ꯍꯦꯈꯥ ꯃꯌꯥꯝ ꯄꯥꯜꯂꯦꯕ ꯑꯩꯈꯣꯏꯗꯗꯤꯀꯣ ꯍꯦꯛ ꯍꯧꯒꯠꯂꯛꯄꯗ ꯍꯩꯅꯎꯗꯣ ꯃꯨꯟꯕ
ꯎꯝ
ꯀꯩ ꯍꯥꯏꯗꯣꯏꯅꯣ ꯌꯥꯝ ꯂꯨꯝ ꯃꯨꯝꯕꯗ
ꯎꯝ ꯎꯝ
ꯑꯗꯨ ꯇꯧꯔꯒ ꯆꯥꯕꯗ ꯌꯥꯝ ꯍꯥꯎꯗꯧ ꯃꯕ ꯑꯗꯨꯗ ꯑꯗꯨꯗꯗ ꯑ ꯍꯦꯛ ꯍꯧꯒꯠꯂꯛꯄꯗ ꯕ꯭ꯔꯁꯀ ꯃꯥꯏꯗꯣ ꯑꯝꯇ ꯇꯥꯗꯅ ꯑꯉꯥꯡ ꯑꯣꯏꯕꯅꯤꯅꯀꯣ ꯑꯝꯇ ꯇꯧꯗ꯭ꯔꯤꯉꯩꯗ ꯍꯩꯈꯥ ꯄꯥꯝꯕꯤꯗ ꯂꯥꯛꯂꯒ ꯂꯣꯠꯂ ꯃꯌꯥꯝ ꯆꯥꯁꯤꯜꯂꯅꯦ ꯆꯥꯛ ꯆꯥꯗ꯭ꯔꯤꯉꯩꯗ ꯑꯗꯨꯁꯨ
ꯑꯥ ꯑꯩ ꯁꯨꯝꯝ ꯅꯍꯥꯟ ꯑꯉꯥꯡ ꯑꯣꯏꯔꯤꯀꯥꯟꯗ ꯑꯩꯈꯣꯏ ꯌꯨꯝ ꯃꯅꯥꯛꯇ ꯅꯥꯁꯄꯇꯤ ꯄꯥꯝꯕꯤ ꯑꯃ ꯂꯩꯌꯦꯕꯀꯣ ꯑꯆꯧꯕ ꯑꯗꯨ ꯍꯌꯦꯡ ꯑꯨꯛ ꯑꯌꯨꯛ ꯉꯟꯇꯥꯅꯦ ꯑꯩꯁꯨ ꯋꯥꯆꯞ ꯇꯧꯔꯤꯉꯗ ꯆꯥꯔꯒ ꯌꯥꯝ ꯌꯥꯝ ꯆꯥꯈ꯭ꯔꯦꯕ ꯑꯗꯣ ꯍꯜꯂꯛꯄꯗ ꯑꯩ ꯑꯣꯕꯅ ꯆꯥꯛꯐꯨ ꯆꯥꯕ ꯌꯥꯗ꯭ꯔꯦ ꯑꯗꯨ ꯅꯨꯃꯤꯠꯗꯨꯕꯨꯗꯤ
ꯑꯩꯁꯦ ꯑꯗꯨꯗꯤ ꯇꯧꯦ ꯑꯗꯨꯒꯤꯅꯦ ꯍꯧꯖꯤꯛ ꯆꯈꯥꯎ ꯑꯩ ꯌꯥꯗ꯭ꯔꯤꯁꯦ
ꯎꯝ
ꯑꯗꯣ ꯁꯟꯗꯦꯗ ꯀꯣꯏꯕ ꯆꯠꯅꯤ ꯍꯥꯏꯗꯣ ꯅꯣꯏꯗ ꯍꯩ ꯍꯩꯒꯨꯝꯕ ꯂꯩꯔꯗꯤ ꯄꯨꯔꯥꯎ ꯆꯁꯦ ꯆꯥꯁꯦ
ꯍꯣꯏ ꯍꯣꯏ ꯄꯨꯔꯥꯒꯦ ꯍꯣꯏ
ꯂꯝꯕꯤꯗ ꯂꯩꯕ ꯍꯣꯏ ꯅꯪ ꯊꯣꯛꯄ ꯅꯪ ꯊꯣꯛꯄ ꯅꯪꯊꯣꯛ ꯀ ꯄꯨꯔꯣ
ꯍꯣꯏ ꯑꯗꯩꯁꯨ ꯏꯟꯁꯥꯡ ꯑꯍꯥꯎꯕ ꯆꯥꯔꯗꯤ ꯄꯨꯔꯥ
ꯑꯣ ꯑꯗꯨ ꯀꯩ ꯆꯥꯁꯤꯔ
ꯑꯗꯨꯣ ꯆꯤꯛꯀꯟ ꯊꯧꯅꯥ ꯆꯠꯁꯤꯔꯣ
ꯌꯦꯟꯊꯣꯔꯒ ꯑꯗꯨꯁꯨ ꯌꯥꯏꯅꯦ ꯑꯣ ꯌꯨꯝ ꯌꯨꯝꯒꯤ ꯇꯤꯐꯤꯟ ꯄꯨꯔꯒ
ꯍꯣꯏ ꯃꯁꯥ ꯃꯁꯥꯒꯤ ꯇꯤꯐꯤꯟ ꯄꯨ ꯑꯗꯨꯒ ꯄꯩꯁꯥ ꯈꯤꯇꯪ ꯀꯩꯅꯣ ꯇꯧꯔꯒ ꯄꯨꯟꯅ ꯆꯥꯁꯦꯕ
ꯖꯨꯒꯨꯝꯕ ꯃꯌꯥꯝ ꯁꯨꯔꯒ ꯆꯥꯕꯗꯣ ꯑꯁ ꯑꯩ ꯉꯁꯤꯃꯛ ꯆꯠꯅꯤꯡꯉꯤꯅꯦ ꯇꯧꯔꯤꯁꯤꯦ ꯉꯁꯤꯃꯨꯛ ꯆꯠꯅꯤꯡꯉꯦ ꯑꯁꯄꯖꯤꯛ ꯑꯩ ꯉꯁꯤꯗꯤ ꯁꯪꯗ꯭ꯔꯤꯅꯦ
ꯍꯣꯏꯗ ꯐꯖꯅ ꯀꯩꯅꯣ ꯇꯧꯔꯒꯀꯣ ꯇꯅꯔꯒ
ꯎꯝ ꯅꯣꯡꯃꯥꯏꯖꯤꯡꯁꯦ ꯑꯩ ꯉꯥꯏꯕ ꯉꯝꯗꯧ ꯃꯥꯟꯗ꯭ꯔꯕꯣ
ꯆꯥꯈꯤꯅꯨꯀꯣ ꯑꯗꯨ ꯅꯨ ꯃꯤꯗ ꯆꯥꯕ ꯉꯝꯃꯔꯣꯏ
ꯑꯗꯨꯝ ꯃꯔꯛ ꯃꯔꯛꯇ ꯀꯣꯏ ꯆꯠꯁꯦ ꯈꯜꯂꯣ ꯎꯝ ꯅꯃꯥꯟ ꯂꯝꯕꯤ ꯀꯩꯒꯁꯨ ꯌꯥꯏ ꯍꯣꯏ